ꯑꯁ ꯑꯩꯗꯤꯅꯦ ꯊꯕꯝꯗꯥꯏ ꯉꯁꯥꯏꯒꯤꯗꯨꯗ ꯇꯠꯈꯤꯕꯗꯨꯗꯅꯦꯕ ꯑꯩꯅ ꯑꯩꯅ ꯉꯥꯡꯉꯤ ꯉꯥꯛꯉꯤꯗꫭ ꯇꯔꯤ ꯖꯥꯠꯂ ꯇꯥꯗ꯭ꯔꯤꯖꯥꯠꯂꯥꯅ ꯈꯜꯂꯨꯔꯦ ꯇꯥꯕ꯭ꯔꯥ
ꯇꯥꯏ
ꯎꯝ ꯍꯣꯏ ꯍꯧꯖꯤꯛ ꯑꯍꯥꯟꯕꯩ ꯃꯔꯣꯜ ꯑꯃ ꯂꯧꯊꯔꯕꯣ
ꯄꯩꯁꯥ ꯂꯩꯒ ꯗꯨꯒꯥ
ꯅꯣꯏꯗꯤ ꯇꯥꯎꯕꯒꯤ ꯃꯅꯝꯗꯣ ꯅꯣꯏꯗꯤ ꯁꯨꯝ ꯇꯥꯔꯃꯤꯅꯅꯦ ꯀꯩꯅꯣ ꯇꯧꯔꯝꯃꯅꯤ ꯍꯥꯏꯅꯔꯝꯃꯔꯣ ꯑꯩꯈꯣꯏꯗꯤ ꯑꯗꯨꯝ ꯅꯣꯏ ꯌꯨꯝꯗ ꯆꯪꯛꯁꯦ ꯑꯗꯨ ꯇꯥꯎ ꯃꯇꯥꯡ ꯊꫭꯛꯑꯝꯕꯥꯁꯦ ꯃꯥꯅꯝ ꯋꯥꯡ ꯂꯥꯎ ꯇꯧꯒꯅꯦ ꯑꯁꯨꯝ ꯃꯅꯝ ꯅꯨꯡꯁꯤꯔꯒꯅꯦ ꯀꯩꯅꯣꯝ ꯆꯥꯅꯤꯡ ꯊꯥꯅꯤꯡꯕ ꯐꯥꯎꯋꯦ ꯍꯥꯏꯕ
ꯃꯤꯅꯁꯨ ꯍꯥꯏꯌꯦ ꯑꯗꯣ ꯑꯩꯈꯣꯏꯗ ꯁꯨꯝ ꯃꯅꯝꯗꯣ ꯁꯨꯝꯅ ꯂꯩꯈ꯭ꯔꯕꯅꯤꯅꯅꯦ ꯍꯩꯅꯗ꯭ꯔꯦ ꯍꯥꯏꯕ
ꯎꯝ ꯑꯗꯒꯤ ꯀꯩꯅꯣꯁꯨ ꯇꯧꯗ꯭ꯔꯥ ꯑꯩꯈꯣꯏꯁꯦ ꯁꯨꯝ ꯆꯥꯅꯤꯡꯗꯦ ꯍꯩꯅꯗꯦꯕꯅꯤ ꯕꯦꯀꯔꯤ ꯃꯥꯛꯅꯛꯄꯁꯨ ꯑꯍꯥꯟꯕ ꯆꯥꯡꯂꯧ ꯐꯥꯎꯕꯁꯦ ꯕꯦꯀꯔꯤꯒꯤ ꯃꯅꯝ ꯑꯃ ꯅꯝꯕꯗꯣ ꯑꯗꯨꯃꯥꯏꯅ
ꯃꯥꯅꯝ ꯅꯨꯡꯁꯤꯕꯨꯅꯦꯕ ꯉꯥꯔꯤ ꯃꯅꯝ ꯅꯃꯀꯥꯟꯗ ꯆꯥꯛ ꯂꯥꯝ ꯐꯥꯎꯒꯨꯝꯕꯅꯤ
ꯃꯣꯏ ꯖꯒꯥꯒꯤ ꯃꯣꯏꯅ ꯑꯃꯨꯛ ꯍꯩꯅꯔꯝꯃꯣꯏꯗꯣꯏꯅꯦꯕ
ꯎꯝ ꯃꯥꯅꯦ ꯑꯈꫭꯏ ꯇꯧꯔꯤꯁꯤꯅ ꯑꯩꯈꯣꯏꯗꯗꯤ ꯁꯨꯝ ꯋꯥꯇꯤꯟꯁꯦ ꯆꯥꯅꯤꯡꯕ ꯀꯩꯁꯨ ꯐꯥꯎꯒꯤ ꯕꯣꯏ ꯁꯤꯡꯖꯨꯒꯨꯝꯕ ꯁꯤꯡꯖꯨꯒꯨꯝꯕ ꯇꯧꯀꯥꯟꯗꯗꯤ ꯑꯗꯨꯝ ꯃꯔꯛ ꯃꯔꯛꯇꯒ ꯁꯨꯝ ꯍꯥꯞꯄꯒ ꯌꯥꯎꯋꯦꯕꯀꯣ
ꯑꯣ ꯗꯥꯇꯣꯜ ꯀꯩꯅꯣꯅꯦ
ꯆꯥꯕꯗꫭ ꯆꯥꯅꯤꯡꯗꯦ
ꯑꯣ ꯑꯗꯣ ꯀꯩꯅꯣꯝꯇ ꯌꯪꯒꯦ ꯕꯤꯁꯥꯜꯗꯅꯦ ꯑꯩꯈꯣꯏꯒꯤ ꯄ꯭ꯂꯥꯁꯇꯤꯛꯀꯤꯅꯦ ꯑꯩꯈꯣꯏ ꯀꯩꯅꯣ ꯍꯥꯏ ꯍꯥꯏ ꯇꯔꯦ ꯈꯨꯗꯦꯡꯃꯛꯇꯤ ꯅꯠꯇꯕ ꯍꯣꯏ ꯇꯞ ꯑꯣꯏ ꯀꯔꯤ ꯑꯣꯏ ꯑꯗꯨꯅ ꯐꯤ ꯁꯨꯕ ꯌꯥꯕ ꯃꯆꯥ ꯑꯗꯨꯝꯕ ꯊꯣꯛꯄ꯭ꯔꯣ ꯈꯨꯗꯦꯡꯗꯧꯅ ꯆꯥꯎꯕ ꯁꯥꯏꯖꯇ
ꯊꯣꯛꯑꯦ
ꯑꯩ ꯑꯝꯇ ꯑꯩ ꯑꯃ ꯀꯣꯟ ꯆꯥꯝꯕꯒꯤ ꯑꯃ ꯑꯗꯒꯤ ꯁꯨꯝꯅ ꯑꯩꯒꯤ ꯐꯤ ꯃꯆꯥ ꯃꯆꯥ ꯁꯨꯝ ꯁꯨꯅꯕꯒꯤꯒ ꯂꯩꯒꯦ ꯑꯗꯣ ꯑꯃꯕꯨꯗꯤ ꯀꯥꯏꯈ꯭ꯔꯦ ꯑꯗꯨꯒ ꯇꯞ ꯑꯃ ꯑꯩꯈꯣꯏꯒꯤ ꯊꯥꯏꯅꯒꯤ ꯊꯥꯏꯅꯒꯤ ꯍꯥꯏꯔꯦ ꯅꯤꯉꯣꯜ ꯆꯥꯛꯀꯧꯕꯗ ꯍꯥꯞꯅꯕ ꯑꯦꯂꯨꯃꯤꯅꯤꯌꯝꯒꯤ ꯑꯆꯧꯕ ꯑꯃ ꯂꯩꯕꯥꯗꫭ ꯀꫭꯝ ꯄꯥꯛ ꯅꯠꯇꯕ ꯀꯩ ꯍꯥꯏꯅꯤ
ꯈꯪꯉꯤ ꯈꯪꯉꯦ ꯑꯗꯨꯁꯨ ꯑꯗꯨꯝ ꯇꯞꯅꯤ ꯀꯩ ꯇꯧꯔꯒꯦ
ꯃꯆꯥ ꯃꯁꯨꯨ ꯁꯨꯗ ꯅꯨꯡꯉꯥꯏꯇꯦ ꯆꯥꯎꯧꯃꯜꯂꯁꯨ ꯑꯩꯅ ꯈꯨꯗꯦꯡꯗꯧꯅꯗꯤ ꯆꯥꯎꯕ ꯍꯥꯏꯇꯥꯥꯔꯦ ꯌꯨꯝꯒꯤ ꯈꯨꯗꯦꯡꯗꯧꯅ ꯆꯥꯎꯕꯒꯤ ꯁꯥꯏꯖ ꯄ꯭ꯂꯥꯁꯇꯤꯛꯇ ꯈꯤꯇꯪ ꯆꯥꯎꯈꯠ ꯆꯥꯎꯊ ꯑꯣꯏꯔꯁꯨ ꯌꯥ ꯑꯗꯨꯝꯕꯗ ꯕꯤꯚꯤꯁꯥꯜꯗ ꯐꯪꯕ꯭ꯔꯥ ꯁꯤꯅꯤ
ꯑꯗꯨꯗ ꯃꯣꯏꯗꯗꯤꯅꯦ ꯑꯩꯈꯣꯏꯒꯤ ꯈꯔ ꯄ ꯄꯥꯔꯞ ꯇꯧꯕꯗꯣ ꯐꯪꯉꯝꯒꯅꯦꯕ ꯑꯗꯣ ꯅꯪꯅ ꯑꯗꯨ ꯈꯪꯉꯝꯃꯅꯤ ꯍꯥꯟꯅ ꯂꯩꯕꯤꯕ ꯌꯥꯕꯅꯦ ꯁꯤꯁꯤꯗ ꯑꯩꯈꯣꯏꯒꯤ ꯑꯩꯈꯣꯏ ꯊꯣꯡꯒꯥꯟꯒꯤ ꯀꯩꯅꯣꯗꯣ ꯀꯝꯃꯨꯅꯤꯇꯤ ꯍꯣꯜꯗꯣ ꯑꯗꯨꯗ ꯅꯍꯥꯟ ꯌꯣꯟꯕ ꯂꯥꯛꯑꯦ ꯑꯗꯒꯤ ꯑ ꯀꯋꯥ ꯄꯥꯔꯀꯤꯡꯗꯁꯨ ꯅꯍꯥꯟ ꯑꯗꯨꯒꯤ ꯄ꯭ꯂꯥꯁꯇꯤꯛꯀꯤ ꯇꯞ ꯅꯨꯡꯕ ꯑꯗꯒꯤ ꯒꯝꯂꯥ ꯅꯨꯡꯂꯥ ꯃꯌꯥꯝ ꯑꯃ ꯑꯗꯨꯗ ꯌꯣꯜꯂꯛꯑꯦꯕ
ꯑꯗꯨꯅ ꯃꯐꯝ ꯈꯡ ꯍꯦꯛ ꯊꯦꯡꯅꯩ ꯎꯝ
ꯈꯧ ꯍꯥꯏꯕ꯭ꯔꯥ ꯀꯌꯥꯅꯣ ꯑꯗꯨ ꯈꯇꯪ ꯄꯤꯈꯤꯕꯅꯦꯕ ꯑꯗ ꯑꯩꯅ ꯌꯨꯝ ꯀꯩꯀꯥꯁꯦ ꯊꯝꯐꯝꯝ ꯂꯩꯇ꯭ꯔꯤꯕꯅꯤꯅ ꯍꯧꯖꯤꯛꯇꯤ ꯁꯥꯕꯒꯤ ꯌꯥꯝ ꯆꯤꯜꯂꯤꯕꯅꯤ ꯅꯪꯅ ꯑꯩꯅ ꯂꯩꯗꯕꯅꯦꯕ ꯑꯩꯁꯨ ꯊꯔ ꯊꯝꯕꯥꯜ ꯀꯩꯀꯥ ꯊꯥꯒꯦꯅ ꯑꯗꯨꯒꯤ ꯇꯞꯇꯣ ꯑꯋꯥꯡꯕꯗꯨꯅ ꯑꯃꯨꯛ ꯈꯔ ꯇꯥꯡꯉꯤꯕ ꯆꯍꯨꯝ ꯆꯍꯨꯝ ꯌꯥꯡꯈꯩꯔ ꯑꯃꯝ ꯄꯤꯍꯧꯕ ꯑꯗꯨ ꯈꯂ ꯇꯥꯍꯜꯂ ꯌꯦꯡꯉꯒ ꯂꯧꯒꯦꯅ ꯑꯩꯅ ꯃꯃꯜ ꯉꯥꯡꯅꯕ ꯍꯧꯔꯝꯃꯕꯅꯤ ꯑꯁ ꯑꯩ ꯊꯐꯝꯅ ꯂꯩꯇꯕꯁꯤꯗ ꯀꯣꯟꯅ ꯌꯦꯡꯉꯒꯦꯗꯅ ꯑꯗꯨꯝ ꯍꯜꯂꯛꯑꯕ ꯅꯪ ꯑꯗꯨꯗꯣ ꯈꯪꯉꯃꯗꯤ ꯂꯩꯍꯧꯕ ꯌꯥꯔꯕꯅꯤ
ꯑꯗꯨꯁꯨ ꯑꯗꯨꯅꯦ ꯑꯗꯣ ꯑꯃꯨꯛ ꯊꯥꯔ ꯌꯣꯟꯕꯁꯤ ꯊꯦꯡꯅꯩ ꯑꯗꯣ ꯑꯗꯨꯝꯕꯗ ꯊꯥꯟꯗꯗꯤ ꯑꯗꯨꯝ ꯌꯥꯎꯔꯝꯕꯁꯨ ꯌꯥꯎꯔꯝꯃꯣꯏꯗ꯭ꯔꯥ
ꯌꯥꯎꯗꯤ ꯌꯥꯎꯔꯝꯒꯅꯤꯕꯨꯀꯣ ꯑꯗꯣ ꯑꯩꯅ ꯆꯞ ꯆꯥꯕꯤꯗꯤ ꯈꯪꯗꯦꯗꯣ ꯍꯣꯏ ꯃꯆꯥꯒꯨꯝꯕ ꯀꯩꯒꯨꯝꯕ ꯃꯆꯥ ꯍꯥꯏꯕꯗꯤ ꯗꯤ ꯌꯥꯝ ꯀꯟꯅ ꯄꯤꯛꯄꯗꯤ ꯅꯠꯇꯕꯤꯗꯗꯤ ꯌꯥꯎꯗꯤ ꯌꯥꯎꯕꯅꯦꯕ ꯑꯗꯨꯒ ꯑꯩꯅ ꯑꯩꯅ ꯍꯥꯏꯕ ꯃꯆꯨ ꯑꯃꯨꯕꯗꯣ ꯑꯗꯨꯏꯗꯨꯅꯗꯤ ꯀꯟꯗꯧꯗꯤ ꯃꯥꯜꯂꯤꯁꯦ ꯑꯗꯨ ꯅꯥ ꯀꯟꯁꯨ ꯀꯟꯕꯅꯦ ꯑꯩꯈꯣꯏꯗꯨꯁꯨ ꯂꯩꯌꯦꯕ ꯑꯗꯨꯏꯗꯣ ꯅꯪ ꯍꯥꯏ ꯄꯥꯝ ꯁꯥꯏꯁꯨ ꯎꯝ ꯑꯗꯨꯗ ꯇꯧꯔꯗꯤ ꯍꯦꯛ ꯐꯥꯗꯧꯕꯗ
ꯑꯩꯁꯦ ꯑꯗꯨ ꯄꯥꯝꯃꯦ ꯍꯥꯏꯕꯗꯤ ꯑꯩꯈꯣꯏꯒꯤ ꯑꯃꯅꯤ ꯁꯦꯝꯕꯗꯨꯅ ꯍꯟꯗꯛ ꯁꯦꯝꯃꯠꯂꯛꯄꯔꯒꯗ ꯅꯍꯥꯟ ꯅꯣꯡꯃ ꯑꯃꯗꯤ ꯀꯃꯥꯏꯅ ꯇꯧꯒꯦꯗ ꯍꯧꯗꯣꯡꯁꯦ ꯃꯌꯥꯝ ꯂꯥꯛꯑꯦꯅ ꯁꯃꯥꯏꯅ ꯇꯥꯟꯕ ꯇꯥꯟꯕꯁꯤꯗ ꯆꯦꯛꯇꯨꯝꯝ ꯄꯥꯏꯒ ꯍꯧꯗꯣꯡꯗꯣ ꯑꯩꯅ ꯄꯥꯜꯍꯧꯗꯕꯤꯗ ꯇꯞꯇ ꯄꯥꯜꯂ ꯑꯞ ꯀꯥꯏꯊꯣꯛꯈ꯭ꯔꯕ ꯅꯥꯆꯦꯛ ꯑꯃ ꯑꯗ ꯀꯩꯅꯣ ꯇꯧꯗ꯭ꯔꯦ ꯑꯗꯨꯒ ꯀꯩꯅꯣ ꯇꯧꯁꯦ ꯎ ꯑꯗꯨꯒ ꯍꯧꯖꯤꯛꯅ ꯁꯨꯝ ꯀꯩ ꯍꯥꯏꯅꯤ ꯍꯣꯏ ꯈꯨꯗꯦꯡꯕꯨꯗꯤ ꯂꯩꯀꯣ ꯑꯗꯣ ꯈꯨꯗꯦꯡꯗꯨꯅ ꯑꯇꯣꯞꯄ ꯁꯨꯝ ꯁꯤꯖꯤꯟꯅꯕ ꯑꯩꯈꯣꯏꯗꯤ ꯃꯤꯁꯨ ꯌꯥꯝꯕꯅꯤꯅ ꯑꯗꯨꯗ ꯇꯞ ꯃꯆꯥꯗ ꯁꯨꯝ ꯄꯥꯝꯃꯛꯄ ꯋꯥꯅꯤꯗ ꯑꯩ ꯃꯤ ꯂꯥꯛꯄ꯭ꯔꯥ
ꯂꯥꯛꯇꯦ ꯑꯩꯅꯥꯁꯦ ꯑꯃꯨꯛ ꯛ ꯑꯩꯈꯣꯏ ꯆꯥꯛ ꯆꯥꯅꯕ ꯍꯥꯟꯅ ꯁꯤꯌ ꯑꯩꯈꯣꯏ ꯃꯨꯜꯍꯟꯕꯁꯦ ꯉꯥꯛꯇꯥꯡ ꯂꯞꯀꯨꯏꯁꯦꯅ ꯃꯨꯟꯊꯠꯂꯛꯑꯒꯦ ꯍꯥꯏꯕ ꯃꯨꯊꯠꯂꯛꯑꯗꯧꯕꯅꯤ
ꯌꯥꯏ ꯌꯦ ꯉꯍꯥꯀ ꯀꯨꯌꯦꯛꯥ ꯑꯗꯨꯝ ꯀꯩꯅꯣ ꯇꯧꯔꯒ ꯃꯩꯗꯣ ꯀꯩꯅꯣ ꯇꯧꯕ꯭ꯔꯥ ꯂꯏꯗꯣ ꯄꯨꯔꯥ ꯍꯥꯏꯕ ꯇꯦꯗꯨꯗꯤ ꯃꯤꯒꯤ ꯁꯥꯕꯒꯤ ꯇꯥꯏꯃꯤꯡ ꯑꯃ ꯁꯤꯒꯤ ꯃꯇꯝꯗ ꯊꯥꯒꯗꯕꯅꯦꯗꯤ ꯁꯥꯕꯠꯂꯁꯨ ꯀꯩꯅꯣ ꯀꯥꯕ ꯈꯣꯠꯄ ꯑꯗꯨꯒꯤ ꯇꯥꯏꯃꯤꯡ ꯅꯤꯌꯣꯝ ꯑꯃꯗꯤ ꯂꯩꯔꯝꯒꯅꯤ ꯇꯥꯎꯔꯤꯗꯣ
ꯂꯩꯌꯦ ꯂꯩꯌꯦ ꯂꯩ ꯌꯥꯝ ꯏꯡꯅ ꯊꯥꯗꯕꯁꯤꯅꯅꯦ ꯃꯥꯒꯤ ꯑꯆꯥꯄꯣꯠꯁꯤꯗ ꯇꯥꯑꯣꯁꯤ ꯂꯣꯏ ꯆꯨꯞꯁꯟꯒꯤꯕ ꯑꯗꯨꯗꯤ ꯆꯥꯕ ꯃꯤꯗꯨꯁꯨ ꯐꯔꯔꯣꯏ ꯑꯗꯒꯤ ꯑꯩꯈꯣꯏꯗꯁꯨ ꯁꯦꯟ ꯃꯥꯡꯉꯤꯗꯅ
ꯎꯝ
ꯑꯗꯨꯗꯅ
ꯑꯗꯒꯤꯅꯦ
ꯍꯥꯏꯔꯁꯤ ꯕꯧ ꯀꯥꯗꯅ ꯍꯣ ꯍꯥꯏꯔꯦ
ꯑꯗꯒꯤ ꯂꯗꯨ ꯁꯦꯝꯕꯒꯤꯁꯨ ꯕꯥ ꯀꯩꯕꯥꯥ ꯑꯩꯈꯣꯏꯒꯤ ꯀꯩꯅꯣ ꯁ ꯒꯨꯂꯥ ꯁꯦꯝꯒꯤꯁꯨ ꯂꯩꯌꯦꯕ ꯍꯩꯇ꯭ꯔꯒꯗꯤꯒꯂꯥꯒꯤꯥ ꯇꯧꯟꯒꯨꯝꯕ ꯆꯦꯈꯏꯔꯀꯄꯥ ꯀꯥꯏꯔꯛꯄ ꯍꯥꯏꯕꯗꯤ ꯃꯥꯒꯤ ꯊꯥꯑꯣꯒꯤꯛꯏꯡ ꯑꯁꯥꯒꯤ ꯇꯥꯏꯃꯤꯡ ꯑꯃ ꯂꯩꯔꯃ ꯄꯥꯛ ꯃꯨꯟꯃꯜꯂꯁꯨ ꯌꯥꯗꯕ ꯀꯠ ꯍꯝꯗꯦ ꯃꯣꯏꯒꯤ ꯕꯔꯥ ꯇꯥꯟꯖꯥ ꯑꯃ ꯂꯩꯌꯦ ꯑꯗꯨꯗ ꯈꯪꯕꯩ ꯋꯥꯅꯤ ꯃꯤꯅ ꯇꯥꯍꯧꯕꯗ
ꯄꯥꯈꯣꯡ ꯗ ꯆꯤꯡ ꯗꯔ꯭ꯕꯅꯥ ꯎꯃ ꯁꯛ ꯈꯣꯡꯒꯤ ꯆꯤꯟ ꯒꯥꯔꯥ ꯐꯡꯖꯤꯗꯥ ꯑꯃꯨꯛ ꯆꯥꯡꯎ
ꯑꯗꯨꯗꯤ ꯍꯧꯖꯤꯛ ꯆꯥꯛ ꯆꯥꯗꯣꯏꯁꯦ ꯗꯥꯇꯣꯟ ꯅꯝꯅꯦ ꯅꯣꯏꯗꯥ ꯀꯥꯂꯨꯅꯦ ꯅꯣꯏ ꯃꯃꯤꯒ ꯑꯗꯩ ꯏꯆꯥꯅꯨꯄꯥꯒ
ꯗꯗꯥꯗꯤ ꯋꯥꯠꯂꯤꯌꯦ ꯃꯥꯗꯤ ꯑꯁꯣꯝꯗ ꯍꯧꯔꯤꯌꯦ ꯈꯣꯡ ꯍꯥꯅꯥ ꯆꯥꯗꯣꯏꯅꯦ ꯃꯅꯥ ꯂꯣꯏꯔꯒꯥ ꯃꯅꯥ ꯍꯥꯎꯔꯝꯕ ꯃꯌꯥꯃꯗꯤ ꯑꯃꯨꯛ ꯂꯥꯟ ꯕꯗꯥꯟ ꯃꯥꯇꯝ ꯃꯪꯍꯟ ꯂꯒ ꯁꯤꯟꯗꯣꯛ ꯁꯤꯅꯤꯟ ꯇꯧꯅꯗꯣꯏꯕ
ꯁꯨꯝ ꯍꯧꯖꯤꯛ ꯃꯇꯥꯡꯗꯗꯤ ꯐꯔꯛꯇ ꯑꯌꯨꯛꯀꯨꯝꯕ ꯆ ꯂꯥꯛꯄ ꯈꯣꯠꯄꯗ ꯀꯥꯎꯏꯦ ꯐꯖꯅ ꯆꯥꯏ ꯍꯥꯏꯕꯗꯨ ꯑꯗꯨꯨꯝ ꯄꯥꯝꯖꯟ ꯆꯥꯏ ꯍꯥꯏꯕꯗꯨꯗ
ꯎꯝ ꯃꯥꯏꯅꯥ ꯇꯩꯊꯂꯛꯄꯁꯤꯗꯤ ꯑꯩꯈꯣꯏ ꯅꯨꯡꯉꯥꯏꯃꯨꯛ ꯏꯪꯉꯤ
ꯎꯝ ꯑꯗꯣ ꯅꯣꯏꯗꯤ ꯑꯗꯨꯃꯥꯏꯅ ꯑꯆꯥꯄꯠ ꯇꯥꯎꯕ ꯈꯥꯎꯗ ꯒ꯭ꯌꯥꯁ ꯁꯤꯖꯤꯟꯅꯅꯤꯅ ꯒ꯭ꯌꯥꯁꯇꯤ ꯀꯩꯁꯨ ꯑꯗꯨꯝ ꯈꯥꯡꯉꯝꯗꯧ ꯃꯥꯟꯗꯦ
ꯑꯁ ꯈꯥꯡꯗꯦ ꯌꯥꯝ ꯊꯨꯅ ꯊꯨꯅ ꯂꯣꯏꯌꯦꯕꯀꯣ ꯑꯗꯨꯅꯅꯦ ꯒ꯭ꯌꯥꯁꯁꯦ ꯀꯩꯅꯣꯗꯒꯤ ꯑꯩꯈꯣꯏ ꯇꯩꯃꯒꯤ ꯃꯣꯏꯒꯤ ꯃꯆꯦ ꯑꯃꯈꯣꯡꯃꯟꯗꯣ ꯑꯣꯡꯕ ꯑꯃ ꯂꯩꯕꯗꯣ ꯑꯗꯨ ꯃ ꯃ ꯃꯣꯏꯒꯤꯁꯨ ꯃꯣꯏꯒꯤ ꯃꯆꯥꯅꯨꯄꯥ ꯑꯅꯤꯗꯣ ꯃꯄꯥꯟ ꯂꯝꯗ ꯂꯣꯏ ꯂꯣꯏ ꯂꯩꯕꯀꯣ ꯑꯗꯨ ꯃꯣꯏ ꯃꯇꯩ ꯃꯅꯥꯎꯇꯪ ꯆꯥꯕꯅꯤꯅ ꯃꯣꯏꯒꯤ ꯒ꯭ꯌꯥꯁꯇꯤ ꯌꯥꯝ ꯀꯨꯏꯅꯆꯠꯂꯦꯗꯅ ꯀꯣ ꯑꯗꯨ ꯑꯗꯨꯅꯅꯦ ꯃꯣꯏꯒꯤ ꯑꯦꯛꯁꯇ꯭ꯔꯥ ꯂꯧꯕ ꯃꯣꯏꯒꯤ ꯑꯍꯦꯟꯕꯗꯣ ꯑꯩꯈꯣꯏꯅ ꯑꯗꯨꯝ ꯂꯧꯔꯕꯅꯤ ꯃꯣꯏꯒꯤ ꯊꯥ ꯑꯃꯒꯤ ꯃꯣꯏꯒꯤ ꯃꯣꯏꯗ ꯃꯣꯏꯒꯤ ꯌꯦꯜꯂꯛꯄꯒꯤ ꯑꯍꯦꯟꯕꯁꯦ ꯑꯩꯈꯣꯏꯒꯤ ꯁꯔꯨ ꯑꯗꯨꯝ ꯑꯣꯏꯅꯔꯕꯅꯦ ꯑꯗꯨꯗꯤ ꯉꯔꯥꯡ ꯉꯔꯥꯡ ꯃꯊꯪ ꯅꯍꯥꯟꯗ ꯊꯤꯟꯕꯤꯔꯛꯑꯝꯃꯤ ꯑꯗꯒꯤ ꯆꯦꯡ ꯕꯔꯥ ꯑꯃꯅꯦ ꯇꯛꯑꯒ ꯊꯤꯜꯂꯛꯏ ꯑꯗꯨꯃꯥꯏꯅ ꯇꯧꯔꯒ ꯃꯣꯏꯗꯒꯤ ꯑꯗꯨꯝ ꯂꯧ ꯂꯩꯔꯕꯅꯤ ꯑꯩꯈꯣꯏꯅ ꯃꯣꯏꯒꯤ ꯒ꯭ꯌꯥꯁꯁꯦ ꯃꯣꯏꯗꯤ ꯃꯤ ꯃꯣꯏꯗꯤ ꯃꯣꯏ ꯑꯅꯤ ꯈꯛꯇꯅꯤꯅꯅꯦ ꯆꯥꯛ ꯊꯣꯡꯕ ꯇꯜꯂꯒꯁꯨ ꯇꯠꯅ ꯍꯧꯔꯒ ꯑꯗꯨꯝ ꯇꯣꯛꯄꯤ ꯑꯗꯒꯤ ꯀꯌꯥꯁꯨ ꯆꯥꯒꯟꯗꯦꯕ ꯑꯩꯈꯣꯏ ꯇꯥꯗꯨꯗꯣ ꯑꯗꯨꯏꯗꯨꯅ ꯃꯆꯥ ꯅꯨꯄꯥꯗꯨꯁꯨ ꯅꯨꯄꯤ ꯊꯤꯔꯒ ꯅꯨꯄꯤꯗꯨꯒ ꯀꯩꯅꯣ ꯄꯨꯂꯞ ꯑ ꯊꯕꯛ ꯂꯣꯏ ꯇꯧꯈꯤꯕꯒꯤꯅꯦ ꯑꯗ ꯄꯨꯂꯞ ꯂꯩꯈ꯭ꯔꯦꯕ ꯑꯇꯣꯝꯕꯗꯗꯤ ꯇꯧꯗ꯭ꯔꯤ ꯑꯇꯣꯝꯕꯗ ꯑꯇꯣꯝꯕꯗꯨꯅ ꯑꯃꯨꯛ ꯑꯥꯗ ꯊꯕꯛ ꯇꯧꯔ ꯂꯩꯕ ꯑꯗꯨꯗꯨꯅ ꯃꯃꯥ ꯑꯃꯨꯛ ꯀꯩꯅꯣ ꯃꯇꯩ ꯃꯅꯥꯎ ꯑꯃꯛꯇꯪ ꯉꯥꯏꯍꯧꯔꯕꯁꯗꯅ ꯄꯨꯆꯤꯛꯁꯤ ꯆꯤꯛꯑꯦꯕ ꯃꯑꯣꯏꯁꯨ
ꯆꯤꯛꯂꯤꯕ ꯊꯃꯣꯏꯒꯤ ꯂꯩꯀꯣꯜꯁꯤꯗ ꯑꯗꯨ ꯇꯥꯔꯦ
ꯇꯥꯔꯦ ꯑꯗ ꯑꯩꯅꯅꯦ ꯀꯩꯅꯣ ꯑꯗꯨꯃꯥꯏꯅ ꯃꯆꯥꯁꯤꯡꯁꯦ ꯄꯣꯛꯑꯒ ꯃꯄꯥꯟ ꯂꯝꯗ ꯂꯣꯏ ꯂꯩꯈꯤꯕꯁꯦ ꯑꯩꯅꯅꯦ ꯀꯩꯅꯣꯗ ꯔꯦꯗꯤꯑꯣꯒꯤ ꯂꯤꯂꯥ ꯑꯃ ꯂꯩꯌꯦꯕꯀꯣ ꯎꯆꯦ ꯑꯣꯟ ꯈꯔ ꯏꯆꯥꯁꯤꯡ ꯑꯅ ꯑꯗꯨ ꯍꯦꯛꯇ ꯅꯤꯡꯁꯤꯡꯉꯛꯄ ꯀꯌꯥꯝ ꯅꯨꯡꯁꯤ ꯈꯕ ꯑꯗꯨꯂꯥꯗꯣ ꯇꯥꯛꯑ ꯀꯥꯟꯗ
ꯍꯣꯏꯅꯦ ꯁꯕꯥꯥꯏ ꯈꯥꯛ ꯇ
ꯍꯣꯏꯅꯦ ꯃꯥꯅꯤ ꯃꯆꯥ ꯁꯤꯡꯗꯨ ꯃꯤ ꯑꯣꯏꯅꯅꯕ ꯁꯦꯝꯃꯦ ꯑꯗꯨꯗ ꯍꯌꯦꯡ ꯑꯩꯈꯣꯏꯅ ꯁꯦꯝꯃꯤ ꯏꯆꯥꯁꯤꯡꯗꯨꯅ ꯑꯩꯈꯣꯏꯕꯨ ꯍꯌꯦꯡ ꯁꯦꯕꯥ ꯁꯦꯕꯤ ꯇꯧꯕꯤꯅꯕꯅꯤꯗꯅ ꯑꯗꯩ ꯉꯁꯥꯏꯒꯤ ꯃꯣꯏꯁꯤꯅ ꯑꯗꯨ ꯃꯌꯥꯝꯗꯣ ꯑꯥꯗ ꯑꯃꯨꯛ ꯆꯠꯈ꯭ꯔꯀꯥꯟꯗ ꯇꯣꯂꯣꯞ ꯆꯥꯔꯦ ꯑꯗꯩ ꯇꯣꯂꯣꯞ ꯆꯥꯔꯕ ꯃꯇꯨꯡꯗ ꯌꯨꯝ ꯃꯌꯨꯝ ꯃꯀꯩ ꯄꯥꯜꯂꯀꯥꯟꯗ ꯃꯆꯥ ꯃꯁꯨ ꯄꯣꯛꯑꯒ ꯑꯃꯨꯛ ꯊꯣꯛꯂꯛꯄ ꯌꯥꯗ꯭ꯔꯥ ꯑꯗ ꯑꯗꯨꯝ ꯂꯩꯔꯤ ꯊꯕꯛꯇꯨ ꯇꯧꯔꯕꯅꯤꯅ ꯑꯗꯣ ꯁꯣꯝꯅꯥꯀꯟꯗꯗꯤ ꯃꯃꯥ ꯃꯄꯥꯗꯗꯤ ꯅꯣꯡꯃ ꯅꯣꯡꯃꯒꯤ ꯁꯨꯝ ꯑꯍꯟ ꯑꯣꯏ ꯑꯣꯏꯁꯜꯂꯛꯑꯕꯅꯤꯅ ꯁꯦꯕꯥ ꯁꯤꯕꯤ ꯄꯥꯝꯃꯛꯏꯗꯅ ꯑꯗꯨꯗꯩꯗ ꯃꯆꯥꯁꯤꯡꯁꯤꯅ ꯈꯜꯂꯤꯁꯤꯅ ꯃꯣꯏꯅ ꯊꯥ ꯈꯨꯗꯤꯡꯒꯤ ꯄꯩꯁꯥꯁꯦ ꯃꯃꯥꯒꯤ ꯃꯄꯥꯒꯤꯗꯤ ꯄꯩꯁꯥꯁꯦ ꯇꯝ ꯂꯦꯡꯗꯅ ꯊꯥꯔꯛꯄ ꯉꯁꯥꯏꯒꯤ ꯃꯃꯥ ꯃꯄꯥꯁꯤꯅꯗꯤ ꯄꯩꯁꯥꯗꯨ ꯅꯠꯇꯦꯕ ꯃꯣꯏꯅ ꯄꯥꯝꯃꯤꯁꯤ ꯃꯣꯏꯅ ꯗꯔꯀꯥꯔ ꯂꯩꯔꯤꯁꯤꯗꯤ ꯃꯣꯏꯒꯤ ꯁꯦꯕꯥ ꯁꯦꯕꯤ ꯇꯧꯕꯤꯒꯗꯧꯕ ꯑꯗꯒꯤ ꯊꯨꯝꯒꯤ ꯊꯥꯛꯄ ꯂꯩꯗꯅꯀꯣ ꯑꯍꯥꯟꯕ ꯑꯣꯏꯔꯛꯑꯕ ꯑꯩꯅ ꯂꯣꯏꯅꯃꯛ ꯉꯝꯃꯛꯇꯦꯗꯅ ꯊꯣꯡꯒꯦ ꯊꯥꯛꯀꯦ ꯍꯥꯏꯕꯁꯨ ꯉꯝꯃꯛꯇꯦ ꯆꯠꯄꯥꯎ ꯉꯝꯃꯑꯣꯏꯗꯣꯏꯅꯤꯗꯅ ꯑꯗꯨꯒꯨꯝꯕ ꯃꯌꯥꯝꯗꯨꯒꯤ ꯈꯜꯂꯨꯔꯒ ꯌꯥꯝ ꯅꯨꯡꯉꯥꯏꯇꯕꯗꯣ ꯑꯗꯨꯗꯩ ꯃꯁꯨ ꯃꯆꯥꯁꯤꯡꯗꯨꯣ ꯃꯅꯥꯛꯇ ꯂꯩꯔꯀꯥꯟꯗ ꯁꯥꯟꯅꯅꯤꯡꯕꯒꯤ ꯏꯊꯤꯜ ꯐꯥꯎꯔꯛꯄ ꯑꯗꯨꯒꯨꯝꯕ ꯃꯌꯥꯝꯗꯨꯣ ꯐꯪꯉꯛꯇꯕ ꯑꯗꯨ ꯑꯗꯨ ꯅꯪꯖ ꯦ ꯑꯗꯨꯗꯤ ꯌꯦꯡꯉꯣ ꯇꯥ ꯌꯥꯝꯅꯣ ꯁꯤꯖꯥꯅꯤ ꯈꯝꯕ꯭ꯔꯥ
ꯏꯅꯥꯎꯋꯥꯏꯗꯤ ꯌꯥꯝ ꯇꯥꯔꯝꯃꯦ ꯍꯧꯖꯤꯛꯇꯤ ꯀꯨꯏ ꯍꯦꯛꯇ ꯐꯣꯟꯒ ꯐꯖꯅ ꯇꯥꯈꯤꯗꯕ ꯑꯗꯣ ꯃꯇꯝ ꯑꯃꯗꯗꯤ ꯌꯨꯝ ꯈꯨꯗꯤꯡꯒꯤ ꯐꯣꯟꯁꯤ ꯅꯠꯇꯦ ꯔꯦꯗꯤꯑꯣꯁꯦ ꯂꯩꯅꯔꯝ ꯑꯌꯨꯛꯀꯤ ꯊꯥꯕꯤꯁ ꯌꯥꯝ ꯇꯣꯏꯅ ꯔꯦꯗꯤꯑꯣꯁꯨ ꯑꯗꯨꯝ ꯂꯩꯅꯔꯝꯒ ꯃꯤ ꯑꯃꯒ ꯑꯍꯜ ꯑꯃꯒ ꯔꯦꯗꯤꯑꯣꯒ ꯁꯨꯝ ꯇꯧꯅꯔꯝꯃꯤꯗꯅꯀꯣ ꯑꯗꯨꯕꯨ ꯄꯨꯝꯅꯃꯛ ꯀꯔꯤꯁꯨ ꯅꯠꯇꯦ ꯃꯣꯕꯥꯏꯜ ꯐꯣꯜꯂꯕ ꯐꯣꯟꯁꯦ ꯊꯣꯛꯂꯛꯈꯤꯕ ꯑꯗꯒꯤꯅꯤ ꯃꯔꯨ ꯑꯣꯏꯅ ꯃꯔ ꯃ ꯐꯣꯟꯁꯤꯗꯗꯤ ꯎꯝ
ꯍꯥꯏꯗꯤ ꯍꯧꯖꯤꯛꯁꯨꯅꯦ ꯑꯗꯨꯝ ꯋꯥꯔꯤꯗꯤ ꯑꯗꯨꯝ ꯇꯥꯏꯌꯦꯕꯀꯣ ꯀꯩꯒꯤꯅꯣ ꯍꯥꯏꯀꯥꯟꯗ ꯊꯕꯛꯁꯦ ꯁꯨꯝ ꯇꯧꯕ ꯃꯇꯝꯗꯨꯗ ꯀꯩꯅꯣꯝꯃ ꯇꯥꯔꯒ ꯇꯧꯔꯒꯗꯤ ꯑꯩꯉꯣꯟꯗꯁꯨ ꯑꯋꯥꯕꯁꯨ ꯀꯥꯎꯋ ꯑꯗꯒꯤ ꯊꯕꯛꯁꯨ ꯆꯠꯈꯤꯕꯁꯨ ꯈꯪꯍꯧꯗꯕꯒꯤ ꯑꯃꯈꯛ ꯂꯩꯗꯅ ꯑꯗꯨꯃꯥꯏꯅ ꯇꯔꯣ ꯇꯔꯒꯣ ꯃꯥꯏꯒꯤ ꯋꯥꯔꯤꯗꯤ ꯑꯌꯥꯝꯕ ꯑꯗꯨꯝ ꯀꯥꯏꯗꯅ ꯐꯨꯡꯒꯥ ꯋꯥꯔꯤꯁꯤꯡꯁꯦ ꯐꯨꯡꯒꯥ ꯋꯥꯔꯤ ꯂꯤꯕꯤ ꯃꯌꯥꯝꯁꯦ ꯃꯃꯤꯡ ꯂꯣꯏꯅꯃꯛ ꯆꯦꯟꯐꯥ ꯄꯨꯔꯕꯅꯤ ꯀꯩꯅꯣ ꯊꯕꯤ ꯀ ꯊꯣꯏꯕꯤ ꯀꯩꯁꯥꯡ ꯑꯗꯒꯤ ꯍꯦꯂꯤꯕꯩꯁꯇꯥꯞ ꯑꯗꯒꯤ ꯀꯩꯔꯤꯕ꯭ꯔꯥ ꯑꯩꯅ ꯌꯥꯝ ꯇꯥꯕ ꯑꯃꯁꯨ ꯂꯩ ꯑꯩ ꯑꯌꯥꯝꯕꯅ ꯇꯥꯕꯗꯤ ꯊꯣꯏꯕꯤ ꯀꯩ ꯁꯥꯥꯕꯅ ꯑꯌꯥꯝꯕ ꯇꯥꯏꯌꯦꯕ ꯀꯥꯎꯅꯤꯅ ꯌꯥꯝ ꯇꯥꯕꯤ ꯑꯃꯁꯨ ꯀꯥꯎꯊꯣꯛꯈ꯭ꯔꯦꯅꯦ ꯄꯟꯅ ꯄꯟꯁꯤꯜꯂꯨꯔ ꯑꯗꯨꯗꯤ ꯅꯤꯡꯁꯤꯡꯕ ꯊꯣꯛꯂꯛꯇꯦꯗ ꯄꯥꯟꯊꯣꯏ ꯃꯉꯥ ꯍꯥꯏꯕꯣ ꯄꯥꯟꯊꯣꯏ ꯃꯉꯥ
ꯑꯗꯣ ꯔꯦꯗꯤꯑꯣ ꯑꯗꯣ ꯔꯦꯗꯤꯑꯣ ꯂꯤꯂꯥꯒꯤ ꯌꯥꯗꯥꯇꯣꯅ ꯌꯥꯝ ꯇꯣꯏꯅ ꯇꯥꯕ ꯀꯩꯅꯣ ꯌꯥꯝꯁꯨ ꯈꯪꯕ ꯃꯌꯥꯝꯁꯨ ꯈꯪꯅꯕ ꯁꯨꯝ ꯀꯩꯅꯣꯃ ꯍꯥꯏꯔꯥꯎꯅꯩ ꯃ꯭ꯌꯨꯖꯤꯛꯀꯨꯝꯕ ꯑꯃ
ꯑꯁ ꯁꯗꯗꯤꯤꯟꯗꯪꯦ ꯊꯥꯏꯅꯒꯤ ꯑꯩꯈꯣꯏꯒꯤ ꯐ꯭ꯂꯥꯁ ꯕꯦꯛ ꯂꯥꯛꯄꯒꯤ ꯑꯃ ꯇꯣꯡ ꯇ꯭ꯔꯣꯡ ꯇꯣꯡ ꯇꯧ ꯑꯗꯨꯗ ꯍꯥꯏꯔ ꯑꯣꯏꯔꯝꯒꯅꯤ ꯑꯗꯨ ꯑꯗꯨꯝ ꯌꯥꯎꯏ ꯀꯩꯗꯣ ꯃꯥꯒꯤ ꯇꯥꯁꯦꯔꯒ
ꯑꯗꯨꯗꯣ ꯑꯩꯈꯣꯏ ꯔꯤꯌꯦꯜ ꯑꯁꯦꯡꯕꯗꯁꯨ ꯗꯥꯏꯔꯦꯛ ꯊꯦꯡꯒ ꯕꯥꯅꯤ ꯑꯣꯐ ꯋꯥꯔꯤꯔꯗꯣꯏꯔ ꯅꯣ ꯃꯅꯦ ꯍꯥꯏꯦꯒꯗꯥꯏ ꯍꯧꯒꯗꯅꯦꯣꯏ ꯉꯥꯏꯅꯔꯒ ꯅꯣꯡꯊꯛꯇꯒ ꯌꯦꯡꯒꯠꯂꯒ ꯁꯤꯔꯦꯗ ꯏꯗꯤ
ꯈꯔ ꯈꯔꯁꯨ ꯅꯣꯛꯇ ꯌꯥꯕ꯭ꯔꯥꯅꯦ
ꯑꯗꯨꯅꯦ ꯅꯣꯛꯇ ꯌꯥꯄ ꯑꯗꯩ ꯁꯨꯝ ꯈꯔ ꯋꯥꯈꯜꯁꯨ ꯈꯔ ꯐ꯭ꯔꯤ ꯑꯣꯏꯌꯦꯕ ꯈꯟ ꯀꯗ ꯃꯥꯏꯟ ꯐ꯭ꯔꯤ ꯑꯣꯏꯍꯟꯒꯗꯕꯅꯦ ꯑꯗꯣ ꯍꯧꯖꯤꯛꯁꯦ ꯉꯁꯤꯁꯤ ꯖꯨꯟ ꯊꯥꯒꯤ ꯇꯥꯡ ꯇꯔꯥꯒ ꯅꯤꯊꯣꯏ ꯅꯠꯇꯦ ꯍꯨꯝꯗꯣꯏ ꯁꯦꯀꯦꯟ ꯁꯦꯇꯔꯗꯦ ꯇꯦꯅꯦꯕꯀꯣ ꯑꯗꯨꯒ ꯍꯌꯦꯡ ꯅꯣꯡꯃꯥꯏꯖꯁꯣꯡꯃꯖꯤꯡ ꯅꯨꯠꯅꯦ ꯍ ꯆꯠꯂꯤꯁꯦ ꯑꯩꯁꯦ
ꯎꯝ
ꯑꯣ ꯀꯩꯅꯣ ꯇꯧꯗ꯭ꯔꯤꯕ ꯀꯛꯄꯥꯎ ꯂꯥꯛꯇ꯭ꯔꯤꯕ
ꯆꯐꯥꯎ ꯂꯥꯛꯑꯦ ꯑꯩ ꯆꯥꯔꯨꯔꯒꯦ
ꯑꯗꯨꯗꯤ ꯄꯨꯡꯁꯨ ꯊꯦꯡꯖꯜꯂꯦꯗ ꯇꯣ ꯆꯊꯣꯛꯅꯕ ꯇꯧꯔꯣ ꯑꯗꯨꯒ ꯑꯃꯨꯛ ꯀꯣꯟꯅ ꯇꯞꯅꯕꯨ ꯉꯥꯏꯍꯜꯂꯦ ꯐꯥꯎꯅꯔꯁꯦ
ꯐꯔꯦ ꯐꯔꯦ ꯊꯝꯃꯦ
ꯎꯝ